ꯍꯜꯂꯣ
ꯍꯜꯂꯣ꯫
ꯍꯣ ꯁ ꯁꯥꯄꯤꯔꯣ
ꯑꯣ ꯇꯥꯏꯌꯦ ꯇꯥꯏ ꯅꯨꯡꯉꯥꯏꯔꯤꯕ꯭ꯔꯣ꯫
ꯑꯥ ꯅꯨꯡꯉꯥꯏꯔꯦ ꯑꯥ ꯀꯩꯗꯧꯔꯤꯕꯅꯣ?
ꯑꯩ ꯑꯩꯁꯨ ꯑꯗꯨꯝ ꯂꯩꯔꯤꯅꯦꯗ ꯀꯩꯝ ꯇꯧꯗꯦꯗ
ꯑꯥ ꯑꯥ ꯅꯪꯒꯤ ꯈꯣꯟꯖꯦꯜꯁꯦ ꯌꯥꯝ ꯐꯖꯩꯦꯅꯦ ꯇꯥꯕ꯫
ꯍꯦ ꯍꯦ ꯊꯦꯡꯀꯤ꯭ꯌꯨ
ꯎꯝ ꯆꯥꯛ ꯆꯥꯔꯦ
ꯆꯥꯛ ꯆꯥꯔꯕꯣ
ꯑ ꯁꯔꯦ
ꯀꯦ ꯃꯊꯦꯜ ꯆꯥꯔ ꯑꯩ ꯉꯁꯥꯏꯅ ꯆꯥꯔꯅꯦ
ꯑꯥ ꯑꯁ ꯑꯩ ꯀꯩꯅꯣꯅꯦ ꯕꯤꯇꯔ ꯒꯥꯔꯗꯒ ꯑꯥ ꯍꯋꯥꯏ ꯆꯝꯐꯨ ꯆꯥꯏ
ꯀꯩꯗꯧꯔꯤꯒꯦ
ꯑꯁ ꯑꯗꯨꯝ ꯕꯣꯜꯒꯤ ꯕꯣꯜꯒꯤ ꯋꯥꯔꯤ ꯁꯥꯟꯅꯕꯅꯤꯅ
ꯑ ꯅꯪꯁꯨ ꯉꯁꯥꯏꯒꯤ ꯕꯣꯜꯗ ꯌꯦꯡꯕ꯭ꯔꯥ
ꯑꯥ ꯌꯦꯡꯉꯤ ꯑ ꯌꯦꯉꯤꯎ꯫
ꯅꯨꯡꯉꯔꯦꯅꯦ ꯌꯦꯡꯖꯦ ꯂꯥꯎꯅꯦ
ꯑ ꯃꯤꯍꯣꯟ ꯆꯣꯡꯡꯂꯕ ꯌꯦꯡꯉꯒꯣ ꯌꯥꯝ ꯄꯥꯈꯠꯂꯦꯕ
ꯑꯩꯗꯤ ꯇꯨꯝꯕ ꯀꯥꯏꯈꯤꯅꯦꯅ ꯌꯦꯡꯗꯦ
ꯑ ꯉꯝꯒꯦꯔꯥ ꯉꯝꯂꯣꯏꯗ꯭ꯔꯥ ꯅꯀꯣ ꯑꯁ ꯌꯥꯝ ꯄꯥꯈꯠꯂꯒꯀꯣ ꯍꯨꯃꯥꯡ ꯍꯨꯃꯥꯡ ꯉꯥꯛꯇ ꯊꯣꯛꯏꯅꯦ ꯑꯣ ꯍꯡ ꯕꯣꯏ ꯌꯦꯡꯕꯁꯨ ꯋꯥꯏꯦꯕ ꯊꯕꯛ ꯆꯠ ꯆꯠꯄꯒ ꯃꯅꯥꯑꯕ꯫
ꯐꯝꯃꯒ ꯌꯦꯡꯕꯗꯨꯕ ꯀꯃꯥꯏꯅ ꯋꯥꯗꯧꯔꯤꯕ꯫
ꯑꯁ ꯑꯥ ꯄꯨꯛꯅꯤꯡ ꯄꯨꯅꯤꯡꯗ ꯑꯥ ꯑꯁ ꯌꯥꯗꯦꯅꯦ
ꯆꯨꯝꯃꯤꯅꯦꯗꯣ ꯑꯩꯈꯣꯏꯅ ꯁꯄꯣꯔꯠ ꯇꯧꯕꯒ ꯇꯧꯕ ꯃꯤꯗꯣ ꯁꯅꯥꯕꯤꯗꯤꯗꯣ ꯑꯗꯨꯝ ꯊꯋꯥꯏ ꯋꯥꯏꯑꯦꯕ ꯑꯩꯁꯨ ꯅꯍꯥꯟ ꯑꯩꯁꯨ ꯅꯍꯥꯟ ꯁꯞꯄꯣꯔꯠ ꯇꯧꯕꯗ ꯑꯗꯨꯃꯥꯏꯅ ꯇꯧꯋꯦ ꯉꯁꯤꯒꯤꯗꯤ ꯇꯧꯔꯦ
ꯑꯥ ꯅꯪ ꯅꯪ ꯀꯅꯥꯒꯤ ꯀꯅꯥꯒꯤ ꯀꯟꯇ꯭ꯔꯤꯗ ꯁꯞꯄꯣꯔꯠ ꯇꯧꯕ꯭ꯔꯣ ꯕꯔ꯭ꯖꯤꯜꯁꯨꯨ ꯐꯥꯏꯗ
ꯈꯪꯗꯦ ꯐꯕ꯭ꯔꯥ ꯐꯥꯗꯕ꯭ꯔꯥ ꯍꯥꯏꯕꯗꯤ ꯑꯁ ꯑꯩꯗꯤ ꯑꯗꯨꯝ ꯍꯤꯡꯒꯦꯔꯥ ꯁꯤꯒꯦꯔ ꯕ꯭ꯔꯖꯤꯜꯗ ꯑꯗꯨꯝ ꯁꯞꯄꯣꯔꯠ ꯇꯧꯗꯣꯏꯅꯦ ꯑꯩꯗꯤ
ꯑ ꯑꯩꯅ ꯑꯔꯖꯦꯟꯇꯤꯅꯥ
ꯅꯪ ꯅꯪꯒꯤ ꯄ꯭ꯔꯣꯐꯥꯏꯜ ꯐꯥꯎ ꯊꯝꯃꯤꯅꯦ ꯅꯪꯒꯤ
ꯑ ꯑꯔꯖꯦꯟꯇꯤꯅꯥꯒꯤ ꯕꯤꯛ ꯐꯦꯟꯅꯦ ꯑꯔꯖꯦꯟꯇꯤꯅꯥꯒ ꯑꯃꯃꯛꯀ ꯊꯦꯡꯅꯔꯗꯤ ꯀꯃꯥꯏ ꯇꯧꯅꯤ
ꯑ
ꯍ꯫
ꯅꯍꯥꯟ ꯇꯨ ꯊꯥꯎꯖꯟ ꯇ꯭ꯋꯦꯟꯇꯤ ꯇꯨꯗꯁꯨ ꯑꯥꯔꯖꯦꯟꯇꯤꯅꯥꯒ ꯕ꯭ꯔꯥꯖꯤꯜ ꯊꯦꯡꯅꯔꯦꯅ
ꯑꯥ ꯉꯝꯈꯔꯦ ꯑꯁ ꯭ꯔꯖꯤ ꯭ꯔꯖꯤꯜ ꯊꯅꯥꯗ ꯃꯅ ꯁꯤꯗꯣꯣꯏꯗ ꯁꯤ ꯁꯤꯗ ꯄꯄꯨꯣꯏꯗꯧ ꯃꯥꯟꯗ꯭ꯔꯦꯗ ꯄ꯭ꯔꯖꯕ
ꯀꯩꯅꯣꯒꯤ ꯭ꯔꯥꯖꯤꯜ ꯀ ꯀꯩꯅꯣꯗ ꯂꯩꯒꯅꯤ ꯀꯩꯅ ꯂꯩꯕꯅꯤ ꯀꯩꯅꯣ ꯀ ꯁꯤ ꯑ ꯍꯔꯣꯔꯣ ꯗꯥꯦꯜꯖꯤ ꯑꯃ꯭ꯔꯥ ꯀꯣ ꯇꯧꯔꯛꯀꯅꯤ
ꯗꯖꯟ ꯑꯗꯣ ꯍꯟꯗꯛꯀꯤ ꯕ꯭ꯔꯥꯖꯤꯜꯒꯤ ꯃꯤꯁꯦ ꯈꯔ ꯁꯣꯜꯂꯦꯕ ꯑꯗꯨꯒꯤ ꯄꯔ ꯈꯔ ꯄꯥꯈꯠꯂꯦꯕ
ꯑꯥ ꯍꯥꯏ ꯃ ꯃꯥꯒꯤ ꯀꯩꯅꯣꯒꯤ ꯑꯐꯥꯎꯕ ꯉꯥꯛꯄꯅꯤꯅꯦ ꯀꯩꯅꯣ ꯃꯣꯏ ꯁꯅꯕ ꯌꯥꯗꯕ ꯁꯥꯟꯅꯕ ꯌꯥꯗꯕ ꯅꯨꯃꯤꯠ ꯑꯣꯏꯕꯒꯤꯅꯤ
ꯑꯁ ꯈꯪꯗꯅ
ꯃꯤ ꯑꯇꯣꯞꯄꯅ ꯊꯥꯖꯕꯗꯤ ꯕ꯭ꯔꯥꯖꯤꯜꯁꯨ ꯊꯥꯖꯩꯔꯦ ꯐ꯭ꯔꯥꯟꯁꯁꯨ ꯍꯧꯖꯤꯛ ꯍꯧꯖꯤꯛ ꯐꯥꯎꯗꯤ ꯀꯩꯅꯣꯒꯤ ꯑꯐꯥꯎꯕ ꯉꯥꯛꯇ ꯂꯩꯔꯤꯦꯅꯦ ꯀꯟꯇ꯭ꯔꯤꯗ
ꯑꯗꯣ ꯕ꯭ꯔꯖꯤꯜꯗ ꯑꯩꯅ ꯁꯄꯣꯔꯠ ꯇꯧꯕ ꯃꯤꯗꯣ ꯁꯅꯥꯒꯤꯗꯤ ꯐꯥꯗꯧꯕ
ꯎꯝ ꯅꯦꯃꯥ ꯅꯦꯃꯥꯔꯗ ꯆꯪꯗ꯭ꯔꯦꯅꯦ
ꯑꯗꯨꯅꯦ ꯑꯩ ꯅꯨꯡꯉꯥꯏꯇ꯭ꯔꯤꯁꯦ ꯑꯗꯨꯗꯅꯦ ꯑꯩꯅ ꯊꯑꯣꯏꯅ ꯁꯞꯄꯣꯔꯠ ꯇꯧꯋꯤꯗꯣ
ꯅꯍꯥꯟꯁꯨ ꯍꯥꯞꯇꯒꯤ ꯃꯥ ꯕꯦꯟꯁꯇ ꯊꯝꯂꯒ ꯆꯪꯉꯣꯔꯛꯄꯅꯦꯕ ꯃꯥꯁꯦ ꯀꯩꯅꯣꯒꯤ ꯇꯧ ꯐꯥꯏꯅꯥꯜꯗꯗꯤ ꯆꯪꯕ ꯌꯥꯏ ꯍꯟꯗꯛꯇꯗꯤꯀꯣ ꯔꯥꯎꯟ ꯑꯣꯐ ꯁꯤꯛꯁꯇꯤꯟ ꯔꯥꯎꯟ ꯑꯣꯐ ꯎꯝ ꯎꯝ
ꯎꯝ ꯐꯦꯅꯦꯜꯗ ꯆꯪꯕ ꯌꯥꯗ꯭ꯔꯗꯤ ꯎꯝ ꯆꯪꯉꯗꯤꯦ ꯑꯁ ꯈꯪꯗꯦ ꯆꯪꯍꯟꯅꯤꯡꯗꯦꯅꯦ ꯑꯃꯨꯛꯀꯁꯨꯣꯛꯑꯗꯤ ꯑꯁ
ꯑ
ꯌꯥꯔꯣꯏꯕ ꯁꯅꯥꯁꯨ ꯁꯥꯟꯅꯍꯟꯅꯤꯡꯕ ꯑ ꯁꯅꯥꯁꯨ ꯁꯅꯍꯟꯅꯤꯡꯕ ꯑ ꯀꯔꯤ ꯑꯣ ꯐꯖꯩ ꯑꯁ ꯑꯗꯨꯗꯤꯅꯦ ꯉꯥꯎꯔꯤꯁꯦ
ꯃꯁꯥꯛꯛꯇꯨꯅ ꯍꯦꯟꯅ ꯐꯖꯕꯗꯤ ꯔꯣꯅꯦꯜꯗꯣꯅ ꯐꯖꯩ ꯌꯦꯅꯦ ꯁꯛꯄꯨꯗꯤ
ꯑꯁ ꯑꯗꯨ ꯄꯥꯝꯗꯦ ꯑꯩꯔꯨ ꯅ ꯑꯗꯨꯗꯤ
ꯑꯗꯨꯒꯤ ꯅꯦꯃꯥꯗꯤ ꯌꯥꯝ ꯆꯥꯎꯗ ꯐꯪꯉꯛꯀꯅꯤ ꯑꯗꯨꯝ ꯐꯖꯕꯨꯗꯤ ꯐꯖꯩ ꯍꯥꯏꯅ ꯑꯗꯨ ꯑꯩꯅ ꯈ꯭ꯋꯥꯏꯗꯤ ꯀꯀꯣ ꯕꯣꯜ ꯁꯥꯟꯅꯥꯗꯕꯒꯤ ꯕꯣꯜ ꯕꯣꯜ ꯁꯥꯟꯅꯕꯒꯤ ꯅꯠꯇꯕ ꯄꯥꯝꯕꯁꯨ ꯔꯣꯅꯦꯜꯗꯣꯗ ꯀꯣ ꯃꯥꯒꯤ ꯑꯁꯥꯡ ꯑꯆꯥꯎꯗꯣ ꯄꯥꯝꯃꯦ ꯑꯗꯨꯒ ꯃꯥꯒꯤ ꯀꯔꯦꯛꯇꯔ ꯌꯥꯝ ꯄꯥꯝꯃꯦꯕ ꯃꯥꯅ ꯀꯩꯅꯣꯒꯤ ꯂꯥꯏꯔꯕ ꯃꯆꯥ ꯀꯩꯅꯣꯒꯤ ꯀꯟꯇ꯭ꯔꯤ ꯑꯇꯣꯞꯄ ꯀꯟꯇ꯭ꯔꯤꯅꯣ ꯀꯒꯤ ꯀꯩꯅꯣꯒꯤ ꯁꯤꯁ ꯁꯤꯁ ꯅꯦꯆꯔꯦꯜ ꯀꯂꯥꯃꯤꯇꯤꯁ ꯑꯥꯔꯠꯀ꯭ꯋꯦꯒꯨꯝꯕ ꯂꯥꯛꯄ ꯃꯇꯝꯗꯅ ꯃꯥꯅ ꯄꯩꯁꯥ ꯌꯥꯝ ꯌꯥꯝꯅ ꯗꯣꯅꯦꯠ ꯇꯧꯋꯦꯕꯀꯣ
ꯃꯤ ꯑꯇꯩꯁꯨ ꯑꯗꯨꯝ ꯇꯧꯋꯤꯗ ꯑꯗꯨꯕꯨꯗꯤ
ꯎꯝ ꯃꯤꯅꯨꯡꯁꯤ ꯃꯤꯅꯨꯡꯁꯤ ꯂꯩꯕꯗꯣ ꯑꯗꯨꯝ ꯑꯗꯨꯝꯒꯤ ꯄꯥꯝꯕꯅꯦ ꯁꯥꯟꯅꯥꯕꯨꯗꯤ ꯑꯥꯔꯖꯦꯟꯇꯤꯅꯥ ꯀꯩꯅꯣꯒꯤ ꯃꯦꯁꯤꯅ ꯄꯥꯝꯃꯦ ꯃꯥꯒꯤ ꯀꯩꯅꯣꯁꯦ ꯈꯨꯄꯥꯏꯗꯣ ꯌꯥꯝ ꯐꯖꯩꯑꯕ ꯃꯈꯥꯎ ꯃꯈꯣꯡꯁꯤ ꯌꯥꯝ ꯊꯨꯕ ꯎ ꯄꯤꯛꯄꯨꯗꯤ ꯄꯤꯒꯦ ꯃꯤꯦꯁꯤꯗꯤ ꯑꯩꯥꯏꯒꯨꯝꯕꯅꯀꯣ ꯎꯝ ꯉꯁꯤꯗꯤ ꯀꯔꯤ ꯊꯕꯛ ꯆꯠꯀꯅꯤ ꯑꯗꯨꯝ ꯌꯨꯝꯗ ꯂꯩꯈꯔꯣ
ꯁꯤ ꯀꯩꯝ ꯆꯠꯇꯧ ꯂꯩꯇꯦꯗ ꯕꯆꯔꯗ ꯂꯩ ꯍꯧꯖꯤꯛꯄꯗꯤ ꯍꯣꯔꯦꯟ ꯍꯣꯔꯦꯟ ꯅꯨꯡꯗꯥꯡ ꯅꯨꯃꯤꯠ ꯇꯥꯔꯝ ꯏꯪꯕ ꯑꯀꯣꯏꯕ ꯆꯠꯄ ꯅꯨꯡꯉꯥꯏꯕ ꯃꯇꯝꯗꯣ ꯑꯗꯨꯗꯗꯤ ꯏꯆꯦꯒ ꯏꯅꯥꯎ ꯄꯤꯍꯣꯏꯒ ꯀꯣꯏꯕ ꯆꯠꯀꯦ ꯈꯜꯂꯦꯕ
ꯕꯖꯥꯔꯗ ꯀꯩꯗꯧꯔꯤꯕꯤꯒꯤꯅꯣ
ꯀꯩꯝ ꯇꯧꯗꯦꯗ ꯁꯨꯝꯅ ꯁꯨꯝ ꯕꯖꯥꯔꯗ ꯀꯣꯏꯔꯅꯦ
ꯕꯖꯥꯔꯗ ꯍꯟꯗꯛꯁꯦ ꯀꯟꯅ ꯕꯦꯔꯌꯥ ꯆꯠꯂꯒ ꯂꯩꯌꯦꯅꯦ ꯀꯣꯍ ꯑꯦꯛꯆꯦꯟꯁ ꯇꯧꯕꯗꯣ ꯈꯪꯕ꯭ꯔꯥ
ꯈꯪꯗꯦꯕꯣ
ꯅꯥꯏꯟꯇꯤꯟ ꯑꯦꯠꯇꯤꯗꯒꯤ ꯍꯧꯕ ꯀꯣꯏꯟ ꯑꯃ ꯃꯣꯏꯒꯤ ꯁꯤꯝꯕꯣꯜ ꯑꯃ ꯂꯩꯕꯅꯤ ꯑꯗꯨ ꯑꯣꯏꯟꯗꯣ ꯂꯧꯕ ꯌꯥꯕ ꯂꯩꯔꯗꯤ ꯑꯗꯨꯝ
ꯑꯗꯨ ꯂꯩꯔꯒ ꯇꯦꯟ ꯊꯥꯎꯖꯟ ꯑꯃꯗ ꯇꯦꯟ ꯊꯥꯎꯖꯟ ꯑꯣꯏꯗꯣꯢꯕ
ꯑ ꯃꯣꯏꯅ ꯃꯣꯏꯅ ꯊꯤꯕꯗ ꯐꯪꯉꯗꯤꯀꯣ ꯂꯣꯏꯅꯃꯛꯇꯗꯤ ꯅꯠꯇꯦ ꯑꯗꯨꯒ ꯃꯣꯏꯅ ꯊꯤꯔꯛꯄ ꯃꯇꯝꯗ ꯀꯩꯅꯣꯒꯤ ꯏꯁꯇꯥꯔ ꯒꯨꯝꯕ ꯑꯗꯨꯒ ꯗꯣꯠ ꯀꯣ ꯗꯣꯠ ꯑꯥꯑꯥ ꯊꯥꯏꯅꯒꯤ ꯊꯥꯏꯅꯒꯤ ꯀꯣꯏꯟꯗꯅꯤ ꯑꯗꯨꯒꯤꯗ ꯃꯣꯏꯅ ꯗꯣꯠ ꯑꯗꯨꯒ ꯃꯣꯏꯒꯤ ꯄꯥꯝꯕꯁꯦ ꯇꯔꯟ ꯇꯔꯟꯖꯟ ꯀꯣꯏ ꯍꯥꯏꯌꯦ ꯑꯗꯨꯒꯤ ꯀꯩꯅꯣꯒꯤ ꯑꯅꯧꯕ ꯑꯃ ꯂꯩꯔꯒ ꯁ꯭ꯄꯦꯛ ꯎꯞꯄꯗꫭ
ꯑꯥ ꯑꯗꯨꯒꯤ ꯑꯣꯏꯔꯝꯅꯤ ꯑꯍꯟ ꯑꯃ ꯑꯍꯟ ꯑꯃ ꯍꯧꯖꯤꯛ ꯗ꯭ꯔꯋꯔꯗ ꯄꯩꯁꯥꯗꯣ ꯆꯟꯗꯤ ꯈꯔ ꯈꯔ ꯍꯥꯞꯄꯦꯕ ꯑꯗꯨ ꯈꯜꯂꯒ ꯈꯟꯕ ꯆꯠꯈ꯭ꯔꯤꯕꯅꯦꯕ ꯄꯥꯏꯔꯒ ꯃꯥꯅ ꯈꯜꯂꯒ
ꯑ ꯃꯧꯅ ꯎꯝ ꯎꯝ ꯃꯣꯏꯅ ꯍꯦꯛ ꯄꯥꯝꯕ ꯂꯩꯔꯗꯤ ꯂꯥꯛ ꯐꯥꯎ ꯄꯤ ꯍꯥꯏꯅꯦ ꯑꯁ ꯌꯥꯝ ꯐꯩꯅꯦ
ꯑꯁ ꯑꯁ ꯑꯗꯨꯗꯤ ꯑꯩ ꯌꯨꯝꯗ ꯌꯨꯝꯗ ꯇꯤꯃꯤ ꯌꯥꯝ ꯂꯩꯑꯦ
ꯑ ꯑꯗꯨꯗꯤ ꯃꯣꯏꯅ ꯉꯁꯤꯅ ꯂꯥꯁ ꯗꯦꯠꯅꯤ ꯑꯗꯨꯒ ꯃꯣꯏꯅ ꯑꯃꯨꯛꯀ ꯍꯥꯏꯔꯛꯄ ꯃꯇꯝꯗꯨ ꯀꯣ
ꯑꯥ
ꯎꯝ ꯑꯩꯈꯣꯏ ꯄꯥꯕꯨꯡꯗꯣ ꯃꯥꯅ ꯄꯥꯈꯪ ꯑꯣꯏꯔꯤꯉꯩꯗ ꯈꯪꯗꯦ ꯄꯥꯈꯪ ꯑꯣꯏꯔꯤꯉꯩꯗꯒꯤ ꯃꯥꯅ ꯀꯩꯅꯣ ꯁꯦꯞ ꯇꯧꯁꯟꯕꯗꯣ
ꯑꯥ
ꯃꯌꯥꯝ ꯀꯩꯅꯣ ꯕꯣꯛꯁ ꯑꯝ ꯕꯣꯛꯁ ꯑ ꯑꯩꯈꯣꯏꯅ ꯑꯉꯥꯡ ꯑꯣꯏꯔꯤꯉꯩꯗ ꯑ ꯊꯥꯏꯅꯗꯤ ꯂꯨꯄꯥ ꯃꯉꯥꯗꯤ ꯄꯣꯠ ꯆꯅꯥꯒꯨꯝꯕ ꯃꯪꯒꯜꯒꯨꯝꯕ ꯃꯌꯥꯝ ꯌꯥꯝ ꯄꯤꯗꯣꯏꯅꯦ ꯑꯗꯨ ꯑꯈꯣꯢ ꯑꯩꯈꯣꯏꯅ ꯂꯣꯜꯂ ꯂꯣꯜꯂ ꯃꯥꯒꯤ ꯆꯟꯗꯤꯗꯣ ꯆꯥꯊꯣꯛꯄ ꯇꯪꯈꯥꯏ ꯇꯪꯈꯥꯏꯃꯨꯛ ꯆꯥꯊꯣꯛꯈ꯭ꯔꯒ ꯑꯩꯈꯣꯏꯅ
ꯑ ꯍ ꯑ ꯑꯗ ꯀꯩꯅꯣꯒꯤ ꯅꯪꯁꯨ ꯀꯩꯅꯣ ꯌꯦꯡꯉꯣ ꯑꯗꯨꯒ ꯃꯣꯏꯅ ꯚꯦꯔꯦꯜꯗ ꯌꯥꯝ ꯆꯠꯂꯒ ꯂꯩꯕꯅꯤ ꯑꯗꯨ ꯚꯤꯗꯤꯑꯣ ꯑꯩꯈꯣꯏꯗꯣ ꯌꯦꯡꯉꯒ ꯑꯁꯤꯅꯤ ꯑꯁꯤꯅꯤ ꯀꯣꯏ ꯍꯥꯏꯕꯗꯣꯀꯣ ꯑꯗꯨꯝ ꯑꯗꯨꯅ ꯑꯗꯨ ꯄꯥꯎ ꯑꯗꯨ ꯄꯥꯎꯗꯣ ꯄꯤꯕꯤꯕ ꯌꯥꯏ ꯍꯥꯏꯕ ꯑꯗꯨ ꯄꯤꯔꯤꯗꯤ ꯀꯔꯝꯕ ꯀꯣꯢꯟ ꯅꯣꯃꯣꯏꯅ ꯊꯤꯕꯁꯦ ꯍꯥꯏꯕꯗꯣ ꯑꯩꯈꯣꯏꯅ ꯈꯪꯉꯤꯗꯀꯣ ꯏꯁꯇꯥꯔ ꯁ꯭ꯇꯥꯔꯒ ꯁ꯭ꯇꯥꯔ ꯑꯍꯨꯝ ꯁ꯭ꯇꯥꯔ ꯑꯍꯨꯝꯒ ꯗꯣꯠ ꯂꯩꯕꯗꯣ ꯑꯗꯨꯒ ꯆꯍꯤ ꯆꯍꯤ ꯑꯥ ꯏꯁꯇꯥꯔ ꯑꯍꯨꯝꯒ ꯏꯁꯇꯥꯔ ꯑꯍꯨꯝ ꯅꯠꯇꯕꯁꯨ ꯏꯁꯇꯥꯔ ꯑ ꯑꯥ ꯑꯗꯨꯝ ꯑꯗꯨꯝ ꯅꯪ ꯅ ꯍꯧꯖꯤꯛꯇꯤ ꯅꯣꯂꯦꯖ ꯂꯩꯔꯗꯤ ꯑꯗꯨꯝ ꯌꯨꯝꯗ ꯄꯥꯎ ꯄꯤꯕ ꯌꯥꯔꯦꯅ
ꯎꯝ
ꯑꯗꯨꯒ ꯏꯁꯇꯥꯔꯒ ꯑꯗꯨꯒ ꯗꯣꯠꯗꯣ ꯂꯩꯔꯗꯤ ꯑꯗꯨꯒ ꯆꯍꯤꯒ ꯑꯗꯨ ꯃꯅꯥꯔꯗꯤ ꯄꯩꯁꯥ ꯌꯥꯝ ꯌꯥꯝ ꯐꯪꯉꯦ ꯍꯥꯏ ꯑꯩꯈꯣꯏꯁꯨ ꯂꯩꯕꯅꯦ ꯑꯗꯨꯒ ꯍꯧꯖꯤꯛ ꯊꯤꯕ ꯃꯇꯝꯗ ꯗꯣꯠ ꯒꯁꯇꯥ ꯌꯥꯎꯗꯕꯀꯣ
ꯑꯥ꯫
ꯑꯗꯒꯤ ꯑꯄꯥꯏ ꯂꯩꯇ꯭ꯔꯦꯅ ꯆꯠꯇꯕꯅꯤ
ꯑ ꯑꯩꯈꯣꯏ ꯄꯥꯕꯨꯡꯅ ꯍꯌꯦꯡ ꯍꯌꯦꯡꯋꯥꯏꯗꯤ ꯑꯁꯤꯒꯨꯝꯕꯁꯦ ꯌꯥꯝ ꯀꯥꯟꯅꯔꯛꯀꯅꯤ ꯍꯥꯏꯅ ꯃꯥꯅ ꯊꯝꯖꯟꯕꯀꯣ꯫ ꯑꯁ ꯑꯗꯨꯗꯤ ꯍꯧꯖꯤꯛꯁꯦ ꯈꯔ ꯈꯔꯗꯤ ꯀꯅꯥꯔꯛꯑꯦꯀꯣ
ꯑꯥ꯫ ꯃꯤ ꯑꯇꯣꯞꯄꯅ ꯑꯁ ꯂꯤꯁꯤꯡ ꯇꯔꯥꯒꯤ ꯈꯛꯇ ꯑꯦꯛꯆꯦꯟꯖ ꯇꯧꯔꯨꯅꯨ ꯌꯥꯝ ꯄꯪꯒꯅꯨ꯫ ꯅꯍꯥꯟ ꯂꯩꯔꯤꯗꯤ꯫ ꯑꯃꯨꯛꯀ ꯂꯥꯛ ꯂꯥꯛꯀꯤ ꯄꯩꯁꯥ ꯂꯥꯛ ꯂꯥꯛꯀꯤ ꯑꯦꯛꯁꯆꯦꯟꯖ ꯇꯧꯁꯩ ꯍꯥꯏꯕ ꯃꯇꯝꯗ ꯅꯣꯏ ꯂꯩꯗ꯭ꯔꯗꯤ ꯀꯃꯥꯏꯅ ꯇꯧꯅꯤꯅꯀꯣ꯫ ꯎ꯫
ꯑ ꯑꯗꯨꯁꯨ ꯆꯨꯝꯕ ꯑꯥ ꯑꯗꯨ ꯃꯇꯝꯗ ꯑꯃꯨꯛ ꯂꯩꯇ꯭ꯔꯗꯤ
ꯑꯥ ꯑꯗꯨ ꯃꯇꯝꯗ ꯂꯩꯇ꯭ꯔꯗꯤ ꯍꯧꯖꯤꯛ ꯍꯣꯡꯅ ꯄꯤꯊꯣꯛꯔꯗꯤ ꯅꯣꯏꯒꯤ ꯌꯥꯝ ꯇꯥꯡꯅ ꯄꯤꯊꯣꯛꯄ ꯃꯇꯝꯗ ꯂꯩꯗ꯭ꯔꯗꯤ ꯎꯄꯥꯏ ꯂꯩꯔꯣꯏꯕꯥ꯫ ꯁꯀꯨꯜ ꯀꯔꯒ ꯂꯩꯕꯔꯥ ꯅꯪꯗꯤ꯫
ꯀꯣꯔꯦꯁꯄꯣꯟꯗꯤꯡ ꯈꯛꯇ ꯇꯧꯔꯤꯅꯦ ꯊꯝꯃꯤꯅꯦ꯫
ꯍꯥꯥ
ꯀꯣꯔꯦꯁꯄꯣꯟꯗꯦꯟ ꯊꯝꯃꯤꯅꯦꯕ꯫
ꯑꯠ ꯑꯠꯆꯥ ꯀꯣꯔꯦꯁꯄꯨꯅꯤꯡ ꯊꯝꯒ ꯑꯦꯛꯖꯝ ꯊꯥꯕ꯭ꯔꯣ꯫
ꯑꯦꯛꯖꯝ ꯊꯥꯗꯦ ꯗ
ꯑꯦꯛꯖꯥꯝ ꯊꯥꯒꯗꯕꯅꯦ ꯊꯕꯛ ꯇꯧꯕ꯭ꯔꯥ ꯑꯗꯨꯗꯤ
ꯊꯕꯛꯁꯨ ꯇꯧꯗꯦ ꯍꯣꯝ ꯒꯥꯔꯗ ꯑꯣꯏꯔꯤꯅꯦ꯫
ꯑꯁ ꯑꯗꯨꯗꯤ ꯐꯥꯏꯅꯦ ꯑꯗꯨꯗꯤ꯫
ꯅꯪꯗꯤ꯫
ꯎꯝ ꯑꯩꯁꯨ ꯑꯗꯨꯝ ꯂꯩꯕꯅꯤꯗ ꯀꯔꯤꯁꯨ ꯇꯧꯗꯦ
ꯇꯝꯄꯥꯛꯇ ꯂꯩꯕ꯭ꯔꯥ꯫
ꯑ ꯇꯝ ꯄꯥꯛꯗ ꯂꯩꯌꯦ
ꯂꯝꯄꯥꯛ ꯂꯝꯄꯥꯛꯇ ꯂꯩꯔꯒ ꯀꯔꯤꯁꯨ ꯇꯥꯎꯅꯉꯥꯏ ꯂꯩꯇ꯭ꯔꯦꯅꯦ ꯑꯗꯨꯝ ꯆꯥꯔꯒ ꯍꯤꯞꯂꯒ꯫ ꯂꯩꯕꯅꯤꯗ
ꯑꯗꯨ ꯍꯦꯅꯐꯥꯅꯤꯗ ꯍꯧꯖꯤ ꯍꯧꯖꯤ ꯀꯤꯗꯤ꯫ ꯍꯌꯦꯡꯋꯥꯏꯒꯤꯗꯤ ꯈꯪꯗ꯭ꯔꯦ꯫
ꯑ ꯍꯌꯦꯡꯉꯥꯏꯗꯤ ꯈꯪꯗ꯭ꯔꯦ ꯍꯧꯖꯤꯛꯇꯤ ꯖꯣꯕꯂꯦꯁꯇꯣ ꯍꯣꯞꯂꯦꯁ ꯍꯥꯏꯕꯗꯨꯅꯤ
ꯑꯝ꯫ ꯀꯅꯥ ꯀꯅꯥ ꯂꯩꯔꯤꯅꯣ ꯅꯪꯗꯤ
ꯅ ꯑꯩ ꯏꯅꯥꯎ ꯅꯨꯄꯥꯒ ꯂꯩꯕꯅꯤ꯫
ꯅꯪ ꯅꯍꯥꯟ ꯕꯖꯥꯔ ꯀꯥꯔꯛꯄ꯭ꯔꯥ
ꯑ ꯕꯥꯖꯥꯔ ꯀꯔꯛꯇꯦ ꯑꯃꯨꯔꯛꯇꯤ ꯀꯔꯛ ꯑ꯫ ꯑꯃꯔꯛ ꯅꯠꯇꯦ ꯌꯥꯝ ꯌꯥꯝ ꯀꯥꯔꯦ ꯑꯗꯨꯒꯤ꯫ ꯃꯐꯝ ꯑꯃꯗ ꯆꯠꯄꯨꯀꯣ ꯑꯪꯀꯜꯕꯨ ꯊꯦꯡꯅ ꯅꯤꯉꯥꯏ ꯫
ꯑꯥ ꯑꯗꯨꯗꯤ ꯃꯄꯥꯟ ꯀꯝ ꯊꯣꯛꯇꯕ ꯃꯥꯜꯂꯦꯅꯦ꯫
ꯑꯥ ꯑꯥ ꯃꯄꯥꯟꯗꯤ ꯌꯥꯝ ꯊꯣꯛꯇꯦ ꯍꯟꯗꯛꯇꯤ ꯍꯛꯆꯥꯡꯁꯨ ꯅꯨꯡꯉꯥꯏꯇꯕꯀꯣ ꯄꯨꯛ ꯌꯥꯗꯕꯅꯤꯅ ꯗꯤꯁꯇ꯭ꯔꯤꯛ ꯑꯁ ꯀꯟꯕꯒꯤ ꯑꯦꯟꯁꯥꯡ ꯑꯍꯧꯕꯁꯨ ꯆꯥꯕ ꯌꯥꯗꯦ ꯁꯥꯁꯨ ꯆꯥꯕ ꯌꯥꯗꯦ꯫ ꯑꯗꯨꯒ ꯊꯥꯎꯒꯨꯝꯕ ꯀꯔꯤ ꯀꯔꯥ ꯆꯥꯕ ꯌꯥꯗꯦ꯫ ꯎꯝ ꯆꯝꯊꯣꯡ ꯈꯛꯇ ꯆꯥꯔꯒ ꯂꯩꯕꯅꯤ
ꯍꯥꯜꯂꯣ
ꯆꯥꯛꯁꯨ ꯌꯥꯥꯝꯅ ꯆꯥꯕ ꯌꯥꯗꯦ ꯎꯝ
ꯑꯗꯨ ꯀꯟꯇ꯭ꯔꯣꯜ ꯇꯧꯕ ꯉꯝꯃꯗꯤ ꯐꯥꯏꯅꯦ ꯑꯩꯁ ꯑꯩ꯫
ꯎꯝ ꯎꯝ ꯑꯩꯁꯨ ꯉꯝꯗꯦ ꯑꯗꯨꯝ ꯑꯗꯨꯝ ꯆꯥꯕꯅꯤ꯫ ꯁꯥ ꯆꯥꯒꯅꯨ ꯍꯥꯏꯕ ꯄꯣꯠꯇꯣ ꯌꯥꯝ ꯆꯥꯅꯤꯡꯉꯦꯕ꯫ ꯑꯗꯨ ꯑꯗꯨꯅ ꯍꯦꯟꯅ ꯆꯥꯅꯤꯡꯉꯅꯤ ꯆꯥꯒꯅꯨꯅ ꯗꯣꯛꯇꯔꯅ ꯍꯥꯏꯕꯗꯣ꯫
ꯑꯩꯁꯨ ꯅꯥꯍꯟꯉꯦꯕꯗ ꯀꯩꯅꯣ ꯃꯤꯃꯤ ꯁꯤꯡꯖꯨꯒꯨꯝꯕ ꯐꯁ ꯐꯨꯗꯀꯨꯝꯕ ꯀꯩꯀꯩꯅꯣ ꯃꯌꯥꯝ ꯍꯥꯏꯕꯅꯦ ꯆꯈꯥꯎ ꯄ꯭ꯔꯣꯕ꯭ꯂꯦꯝ ꯂꯩꯕꯒꯦ꯫
ꯑꯥ ꯑꯁ ꯑꯗꯨꯗꯤ ꯀꯩꯅꯣꯒꯤ ꯑꯥ ꯏꯁꯇ꯭ꯔꯤꯠ ꯐꯨꯗꯇꯤ ꯆꯥꯕ ꯌꯥꯗꯦꯅꯦ꯫
ꯑꯗꯨ ꯑꯣꯏꯔꯁꯨ ꯆꯥꯏꯗ ꯑꯩꯗꯤ
ꯑꯩꯗꯤ ꯆꯥꯗꯦ ꯉꯔꯥꯡ ꯀꯩꯅꯣꯒꯤ ꯏꯅꯥꯎ ꯏꯅꯥꯎꯅꯨꯄꯤꯅ ꯕꯣꯔꯥ ꯁꯦꯟꯕꯤꯒꯤ ꯆꯥꯕꯒꯤꯗ ꯑꯁ ꯄꯨꯛ ꯌꯥꯗ꯭ꯔꯦꯅꯦ ꯑꯕꯗꯣ ꯅꯨꯡꯁꯤꯠꯁꯨ ꯌꯥꯝ꯫ ꯅꯨꯡꯁꯤꯠ ꯌꯥꯝꯕꯒꯤ ꯄꯨꯛ ꯃꯊꯟꯗ ꯑꯗꯨꯝ ꯆꯥꯎꯊꯣꯛꯑꯦꯕ ꯑꯁ ꯑꯗꯨꯗꯤ ꯆꯥꯔꯨꯕꯒꯤ ꯆꯥꯗꯕꯒꯤ ꯁꯥ ꯎꯝ ꯆꯥꯔꯨꯕꯒꯤ ꯈꯔ ꯋꯥꯔꯦꯅꯦ꯫
ꯀꯟꯇ꯭ꯔꯣꯜ ꯀꯟꯇ꯭ꯔꯣꯜ ꯇꯧꯕꯅ ꯍꯦꯟꯅ ꯐꯥꯔꯦꯗ ꯑꯗꯨꯕꯨꯗꯤ
ꯎꯝ ꯑꯗꯨ ꯀꯟꯇ꯭ꯔꯣꯜ ꯇꯧꯕꯅ ꯐꯩꯌꯦꯪ ꯑꯗꯣ ꯇꯧꯗ꯭ꯔꯗꯤ ꯑꯁ ꯈꯪꯗ꯭ꯔꯦ ꯆꯤꯟꯁꯤꯁꯨ ꯈꯪꯗ꯭ꯔꯦꯅꯦ ꯀꯟꯇ꯭ꯔꯣꯜ ꯇꯧꯕ ꯉꯝꯗꯦꯅꯦ ꯃꯔꯛ ꯃꯔꯛꯇꯨꯗ ꯌꯥꯝ ꯆꯥꯅꯤꯡꯕ ꯅꯤꯁꯥꯒꯨꯝꯕ ꯆꯥꯒꯅꯨ ꯍꯥꯏꯕ ꯃꯇꯝꯗꯨ ꯆꯥꯅꯤꯡ ꯍꯦꯛ ꯍꯦꯟꯅ ꯆꯥꯅꯤꯡꯉꯤꯅꯦ ꯁꯥꯒꯨꯝꯕ ꯆꯥꯒꯅꯨ ꯍꯥꯏꯕ ꯃꯇꯝꯗꯨꯀꯣ꯫
ꯑꯥ